ꯍꯜꯂꯣ
ꯀꯝꯗꯧꯔꯤꯒꯦ
ꯑꯩꯁ ꯄꯨꯟꯁꯤꯖꯦ ꯅꯨꯡꯉꯥꯏꯇꯦ ꯍꯥꯏꯕꯗꯤ ꯐꯠꯇꯦꯌꯦ ꯅꯨꯡꯉꯥꯏ ꯍꯥꯏ ꯇꯥꯥꯅꯤꯅꯦ
ꯆꯥꯛ ꯏꯁꯤꯡꯗꯤ ꯎꯅꯒꯔꯕꯣ
ꯆꯥꯛ ꯇꯣꯛꯇ ꯉꯥꯏꯔꯤꯌꯦ
ꯀꯔꯤ ꯃꯊꯦꯜ ꯇꯧꯔꯕ
ꯃꯊꯦꯜꯖꯦ ꯌꯦꯟ ꯇꯧꯔꯦ
ꯌꯦꯟ ꯑꯣꯏꯅ ꯇꯧꯁꯤꯜꯂꯦ
ꯑꯥ
ꯑꯁ ꯅꯣꯏ ꯃꯊꯦꯜꯗꯨꯗꯤ ꯑꯊꯦꯡꯕꯗ ꯐꯔꯛꯄ ꯊꯥꯕꯜꯒꯨꯝꯕꯅꯤꯅꯦ
ꯃꯥꯅꯦ ꯃꯥꯅꯦ ꯈꯣꯏꯗꯤ ꯊꯦꯡꯅ ꯉꯥꯏꯔꯦꯗꯤ ꯊꯥꯕꯜ ꯐꯩꯌꯦ
ꯑꯥ ꯄꯨꯡꯁꯦ ꯊꯦꯡꯅ ꯊꯦꯡꯅ ꯂꯩꯔꯀꯥꯟꯗ ꯃꯍꯥꯎꯁꯦ ꯔꯣꯁꯀꯥꯁꯦ ꯂꯧꯈꯠꯂꯛꯄꯅꯦꯕ
ꯍꯣꯏ
ꯎꯝ
ꯑꯁ ꯈꯪꯗꯦꯗ ꯏꯌꯥꯝꯕ ꯍꯧꯈꯤꯕ ꯋꯥꯔꯤ ꯅꯤꯡꯁꯤꯡꯉ ꯅꯤꯡꯁꯤꯡꯉ ꯁꯨꯝ ꯏꯀꯥꯏꯕ ꯊꯧꯗꯣꯛ ꯃꯌꯥꯝ ꯅꯤꯡꯁꯤꯡꯉꯒ ꯁꯨꯝ ꯉꯁꯥꯏꯗꯒꯤ ꯏꯁꯥꯁꯦ ꯂꯩꯕꯝ ꯆꯥꯕꯝ ꯈꯪꯂꯝꯗ꯭ꯔꯤꯅꯤꯅꯦ
ꯀꯔꯤꯅꯣ ꯍꯧꯈꯤꯕ ꯋꯥꯅꯤ ꯍꯥꯏꯁꯤꯕꯣ ꯋꯥꯔꯤꯗꯣ ꯑꯩꯈꯣꯏꯁꯨ ꯇꯥꯅꯤꯡꯉꯤꯗ ꯅꯊꯟꯇ ꯄꯣꯛ ꯄꯣꯛ ꯆꯥꯛꯄꯅꯗꯤ ꯀꯥꯟꯅꯔꯣꯏ ꯅꯨꯡꯉꯥꯏꯇꯕ ꯑꯋꯥꯕ ꯋꯥꯔꯤꯁꯤꯗꯤ ꯂꯤꯊꯣꯛꯑꯒ ꯐꯩ ꯍꯥꯏꯅꯩꯅꯦ
ꯑꯣ ꯋꯥꯔꯤꯁꯦ ꯍꯥꯏꯐꯦꯠꯂꯤꯒꯦꯀꯣ ꯑꯃ ꯑꯩꯈꯣꯏꯅ ꯅꯍꯟꯃꯨꯛ ꯑꯩꯅ ꯏꯁꯇꯨꯗꯦꯟ ꯇꯝꯃꯤꯀꯥꯟꯁꯤꯅꯦ ꯑꯩꯈꯣꯏ ꯃꯤ ꯐꯣꯔꯇꯤ ꯁꯚꯦꯟ ꯆꯦꯜꯂꯦꯕ ꯆꯦꯟꯊꯣꯛꯑꯦꯕ ꯆꯦꯜꯂꯦ ꯄꯨꯟꯅ ꯑꯩꯈꯣꯏ ꯍꯧꯅꯔꯒ
ꯇꯥꯈꯤꯅꯤ ꯑꯩꯁꯨ ꯄꯥꯎꯗ ꯏꯁ꯭ꯂꯣꯛꯂꯦꯟ ꯑꯩꯈꯣꯏ ꯏꯁ꯭ꯂꯣꯂꯦꯟꯒꯤ ꯃꯄꯨ ꯐꯥꯎꯗꯔ ꯕꯥꯕꯨꯂꯤꯟ ꯍꯥꯏꯗꯥꯏꯅꯦ
ꯎꯝ
ꯑꯗꯨꯒꯤ ꯕꯥꯎ꯭ꯂꯤꯡꯗꯣ ꯑꯩꯈꯣꯏ ꯂꯩꯀꯥꯏ ꯑꯗꯨꯝ ꯌꯥꯝ ꯂꯥꯞꯅꯗ꯭ꯔꯦꯕꯀꯣ ꯑꯗꯨꯗ ꯏꯁꯂꯣꯞ ꯂꯦꯟ ꯃꯆꯥ ꯏꯁꯂꯣꯞꯂꯦꯟꯗꯩ ꯆꯦꯜꯂꯦ ꯀꯥꯏꯅꯗꯤ ꯌꯥꯝ ꯇꯥꯈꯤꯕꯕ ꯑꯗꯨ ꯅꯣꯏ ꯑꯣꯏꯔꯦ
ꯃꯥꯅꯦ ꯑꯩꯈꯣꯏꯅꯦ
ꯅꯣꯏ ꯃꯊꯣꯡ ꯆꯥꯕ ꯊꯛ ꯑꯝꯇ ꯇꯧꯔꯛꯇꯕꯖꯥꯅꯤꯅꯦ
ꯑꯁ ꯃꯊꯧꯇꯥꯕ ꯈꯪꯕ ꯅꯠꯇꯦꯗ ꯑꯗꯨꯅꯦ ꯑꯗꯨ ꯆꯦꯟꯕꯩꯁꯦ ꯁꯤꯗ ꯅꯨꯃꯤꯗꯥꯡꯁꯤꯗ ꯑꯩꯈꯣꯏꯁꯦ ꯆꯦꯜꯂꯅꯤ ꯍꯥꯏꯅꯕ ꯀꯥꯟꯁꯤꯗ ꯑꯩꯈꯣꯏꯁꯦ ꯆꯤꯊꯤ ꯏꯅꯩꯌꯦꯕ ꯆꯤꯊꯤ ꯏꯅꯕ ꯀꯥꯟꯁꯤꯗ ꯃꯣꯏ ꯂꯣꯏ ꯏꯅꯩ ꯑꯩꯁꯨ ꯑꯩꯈꯣꯏ ꯁꯥꯏꯗ ꯏꯔꯦꯀꯣ ꯏꯕ ꯀꯥꯟꯁꯤꯗ ꯑꯩꯅ ꯏꯕ ꯋꯥꯍꯩꯁꯦ ꯑꯩꯅ ꯈ ꯍꯥꯏꯗꯤ ꯑꯩ ꯀꯩꯊꯣꯛꯗ ꯇꯝꯃꯦꯕ ꯀ꯭ꯂꯥꯁ ꯐꯣꯔꯗꯅ ꯇꯦꯟꯐꯨꯛ ꯂꯩꯔꯤꯅꯦꯕ ꯑꯗꯨ ꯁꯤꯗ ꯆꯦꯡꯕꯨ ꯆꯦꯟꯊꯣꯛꯗꯤ ꯌꯥꯝ ꯇꯥꯟꯊꯣꯛꯑꯦꯕ ꯂꯩꯕ ꯌꯥꯗꯦꯕ ꯑꯩꯅ ꯑꯗꯨꯏ ꯕꯥꯞꯇꯨ ꯂꯩꯔꯅꯤꯅ ꯆꯦꯟ ꯆꯦꯟꯕ ꯌꯥꯎꯔꯝꯃꯤꯅ ꯇꯥꯟꯊꯣꯛꯑꯅꯦꯅ ꯂꯩꯔꯨꯕ ꯑꯩꯅ ꯑꯗꯣ ꯑꯗꯨꯒꯤ ꯁꯨꯃꯥꯏꯅ ꯏꯈꯤꯕ ꯍꯥꯏꯇꯥꯔꯦ ꯑꯥ ꯑꯩꯗꯨ ꯁꯨꯃꯥꯏꯅ ꯆꯦꯟꯕꯗꯣ ꯀꯩꯅꯣ ꯇꯧꯕꯅꯤ ꯏꯃꯥꯟꯅꯕꯒꯤ ꯏꯃꯥꯟꯅꯕ ꯃꯌꯥꯝ ꯇꯧꯔꯒ ꯆꯦꯟꯁꯦꯍꯧꯗꯦ ꯑꯗꯨꯝ ꯆꯦꯜꯂꯦ ꯑꯗꯣ ꯑꯩ ꯑꯃꯨꯛ ꯍꯜꯂꯛꯇꯕꯁꯨ ꯌꯥꯏ ꯍꯥꯏꯗꯤ ꯇꯥꯟꯊꯣꯛꯇꯣꯏ ꯈꯪꯕꯅꯤ ꯈꯟꯕꯅꯤꯅ ꯑꯩꯅ ꯍꯜꯂꯛꯇꯕꯁꯨ ꯌꯥꯏ ꯑꯗꯣ ꯐꯖꯅ ꯂꯩꯌꯨ ꯈꯣꯠꯂꯨ ꯉꯇ ꯏꯔꯦꯕ ꯑꯩꯁꯦ ꯑꯗꯨꯒ ꯏꯃꯥꯟꯅꯕ ꯑꯝꯗ ꯄꯤꯔꯝꯃꯦ ꯈꯔ ꯃꯣꯏꯒ ꯄꯨꯟꯕ ꯏꯃꯥꯟꯅꯕ ꯃꯣꯏ ꯀ꯭ꯂꯥꯁ ꯏꯃꯥꯟꯅꯕ ꯑꯗꯨ ꯄꯤꯔꯝꯃꯦ ꯑꯗꯩꯗꯤ ꯑꯩꯁꯦ ꯑꯩꯈꯣꯏꯁꯦ ꯆꯦꯜꯂꯦꯀꯣ ꯆꯦꯜꯂꯦ ꯑꯗꯨꯒ ꯀꯩꯅꯣ ꯇꯧꯔꯦ ꯑꯥꯗ ꯂꯩꯔꯨꯔꯦ ꯆꯤꯡ ꯑꯩꯈꯣꯏꯅ ꯂꯩ ꯁꯤꯡꯁꯤꯁꯨ ꯍꯦꯛ ꯈꯤꯇꯪ ꯂꯥꯟꯁꯤꯜꯂꯒꯗꯤ ꯁꯖꯤꯛ ꯇꯝꯄꯥꯛꯇꯣ ꯑꯗꯨ ꯇꯥꯗꯧꯔꯤꯕ ꯑꯩꯈꯣꯏꯅ ꯆꯦꯜꯂꯤꯁꯦ ꯑꯗꯨꯗꯩ ꯑꯗꯨ ꯑꯗꯨꯏ ꯃꯊꯛꯇꯨꯗ ꯂꯩꯔꯒ ꯑꯩꯈꯣꯏꯅ ꯆꯥꯛꯁꯦ ꯑ ꯆꯥꯛꯁꯤꯗꯤ ꯂꯥꯝꯅꯔꯕ ꯆꯥꯛꯇꯤ ꯆꯥꯗ꯭ꯔꯅꯤꯅ ꯗꯨꯀꯥꯟ ꯑꯅꯤꯈꯛ ꯆꯪꯉꯦꯕ ꯗꯨꯀꯥꯟ ꯑꯅꯤꯁꯤꯒꯤ ꯗꯨꯀꯥꯟ ꯑꯅꯤꯁꯤꯗꯒꯤ ꯂꯨꯄꯥ ꯆꯍꯨꯝꯒꯤ ꯑꯆꯥꯄꯠ ꯂꯩꯕꯗ ꯗꯨꯀꯥꯟ ꯑꯅꯤꯁꯦ ꯂꯣꯏꯍꯧꯔꯕ ꯍꯥꯏꯇꯥꯔꯦ ꯂꯨꯄꯥ ꯆꯍꯨꯝꯒꯤꯇꯪ ꯂꯩꯩꯕꯗ ꯑꯗꯩ ꯗꯥꯎꯔꯥꯗ꯭ꯔꯤ ꯈꯨꯟꯁꯤꯗ ꯑꯩꯈꯣꯏꯅ ꯇꯥꯔꯨꯁꯦ
ꯑꯥ
ꯑꯗꯩ ꯆꯥꯔ ꯍꯜꯂꯛꯀꯥꯟꯗ ꯑꯩꯈꯣꯏꯁꯦ ꯐꯥꯔꯦ ꯐꯥꯔ ꯀꯥꯟꯗꯗ ꯂꯩꯗꯅꯥ
ꯐꯔꯤꯖ ꯒꯅꯥꯅ ꯐꯥꯏꯟ ꯍꯥꯏꯁꯦ
ꯑꯩꯈꯣꯏꯅ ꯊꯑꯣꯏꯅ ꯐꯍꯟꯕ ꯍꯥꯏꯗꯤ ꯀꯥꯟꯅꯔꯣꯏꯗꯕ ꯁꯨꯝ ꯂꯩꯔꯗꯤ ꯄꯣꯠꯇꯨ ꯌꯥꯗ꯭ꯔꯕ ꯑꯥꯁꯨ ꯌꯦꯠꯅꯔꯛꯑꯕ ꯆꯦꯜꯂꯤ ꯃꯔꯝꯗꯨꯁꯨ ꯆꯥꯅꯔꯛꯇ꯭ꯔꯕ ꯌꯥꯎꯔꯤ ꯀꯥꯡꯕꯨꯗꯨ ꯇꯪꯈꯥꯏ ꯑꯃꯗꯤ ꯆꯦꯜꯂꯤꯗꯣ ꯀꯩ ꯃꯔꯝꯒꯤꯅꯣ ꯈꯪꯗꯦꯕ ꯆꯦꯟꯕꯅꯦꯕ ꯑꯩꯁꯨ ꯈꯪꯗꯦꯕ ꯑꯗꯣ ꯈꯪꯅꯔꯀꯥꯟꯗ ꯃꯔꯝꯗꯣ ꯌꯥꯝ ꯆꯥꯔꯛꯇ꯭ꯔꯕ ꯑꯗꯨꯑꯣꯏꯗꯤ ꯆꯠꯁꯤꯜꯂꯛꯑꯣ ꯈꯣꯠꯂꯛꯑꯣꯅ ꯐꯥꯍꯜꯂꯁꯦꯅ ꯇꯧꯔ ꯐꯍꯜꯂꯦ ꯑꯩꯈꯣꯏꯁꯦ ꯈꯥꯡꯉꯕꯣꯛꯀꯤ ꯈꯥꯡꯉꯕꯣꯛꯑ ꯑ ꯈꯪꯉ ꯄꯣꯛꯂꯣ ꯑꯗꯨꯗꯣ ꯁꯝꯕ꯭ꯔꯥ ꯃꯣꯏꯗꯔ ꯑꯃ ꯀꯩꯅꯣ ꯂꯩꯕꯗꯣ ꯆꯦꯛꯀꯤ ꯐꯦꯛꯇꯔꯤ ꯑꯃ ꯂꯩꯗꯅ
ꯃꯥꯅꯤ ꯃꯥꯅꯤ ꯁꯝꯕ꯭ꯔꯥꯝꯂꯣꯝꯗꯅꯤ
ꯍꯣ ꯑꯗꯨ ꯑꯗꯥꯋꯥꯏꯗꯨꯗ ꯐꯝ ꯂꯩꯔꯦ ꯑꯩꯈꯣꯏꯗ ꯑꯗꯨꯗ
ꯎꯝ
ꯑꯍꯥꯟꯕ ꯀꯀꯥ ꯑꯃ ꯊꯂꯛꯀꯥꯟꯁꯤꯗ ꯑꯩꯈꯣꯏꯒꯤ ꯆꯨꯝꯅ ꯊꯧꯔꯛꯄ ꯁꯥꯕ ꯍꯥꯏꯇꯥꯔꯦ ꯃꯥꯁꯦ ꯑꯗ ꯑꯩꯈꯣꯏ ꯖꯥꯞ ꯂꯩꯁꯤꯟꯂꯥ ꯆꯦꯟꯊꯣꯛꯔꯀꯥ ꯇꯧꯔꯑ ꯑꯦ ꯆꯦꯡꯅꯨꯡ ꯆꯦꯡꯅꯨꯒ ꯇꯧꯔꯒ ꯅꯍꯥꯟ ꯂꯩꯔꯒ ꯀꯩꯅꯣ ꯂꯥꯛꯑꯦ ꯕꯁ ꯇꯥ ꯄꯦꯔꯦꯟꯁ ꯀꯥꯁꯦ ꯄꯨꯂꯛꯑ ꯄꯦꯔꯦꯟꯁ ꯆꯔꯦꯒꯤ ꯑ ꯕꯁ ꯕꯁ ꯂꯥꯛꯑꯦ ꯄꯦꯔꯦꯟꯁ ꯀꯩꯅꯩꯅꯣ ꯒꯥꯔꯤꯗ ꯇꯣꯡ ꯇꯣꯡꯉ ꯂꯥꯛꯑꯦ
ꯉꯥꯏꯈꯣ ꯉꯥꯏꯈꯣ ꯀꯩꯅꯣꯝ ꯍꯪꯒꯦ ꯅꯣꯏꯅ ꯆꯦꯜꯂꯤꯁꯦ ꯄꯨꯡ ꯀꯌꯥ ꯇꯥꯕꯒꯤ ꯇꯥꯏꯃꯤꯡꯗ ꯆꯦꯠꯜꯂꯤꯅꯣ ꯀꯔꯝꯕ ꯃꯇꯝꯗ ꯇꯥꯏꯃꯤꯡꯗ ꯆꯦꯜꯂꯤꯅꯣ ꯑꯝꯇ ꯍꯥꯏꯔꯛꯁꯦ ꯅꯨꯃꯤ ꯀꯌꯥꯅꯤ ꯃꯥꯡꯉꯨꯔꯕ ꯆꯦꯟꯕꯗ
ꯅꯨꯃꯤꯠꯁꯦ ꯀꯩꯅꯣꯅꯤꯗ ꯍꯥꯏꯗꯤ ꯄꯨꯡ ꯀꯩꯅꯣ ꯅꯨꯃꯤꯗꯥꯡꯒꯤ ꯄꯨꯡ ꯕꯥꯔꯣ ꯇꯥꯗ꯭ꯔꯤꯀꯥꯟꯗ ꯁ꯭ꯋꯥꯏꯗꯒꯤ ꯍꯧꯅꯔꯦꯅ ꯁꯥꯔꯤ ꯆꯦꯅꯣꯠꯄꯣꯏꯒꯤ ꯗ꯭ꯔꯦꯁ ꯂꯣꯏꯁꯟꯅꯔꯦ ꯑꯗꯨ ꯕꯥꯔꯣ ꯈꯛꯇꯪ ꯍꯦꯜꯂꯛꯄꯗ ꯊꯣꯛꯑꯦ ꯑꯗꯨꯃꯥꯏꯅ ꯊꯣꯛꯄꯅꯦꯕ ꯑꯗꯨꯒ ꯑꯗꯨꯝ ꯆꯤꯡꯗ ꯆꯤꯡꯗ ꯀꯥꯔꯦ ꯑꯗꯨꯝ ꯁ꯭ꯂꯣ ꯑꯣꯏꯅꯉꯩꯗꯤ ꯆꯤꯡꯅꯤꯗꯅ ꯆꯤꯡꯗ ꯀꯥꯔꯦ ꯂꯝꯕꯤꯗ ꯆꯠꯇ꯭ꯔꯦ ꯑꯩꯈꯣꯏ ꯂꯝꯕꯤꯗ ꯆꯠꯗꯤ ꯐꯥꯅꯤꯅ ꯅꯣꯡꯒ ꯅꯣꯡꯒ ꯆꯨꯈ꯭ꯔꯒ ꯍꯥꯡꯕꯒꯤ ꯂꯕꯨꯨꯛꯀ ꯊꯨꯝꯃ ꯂꯩꯕꯗꯨꯅꯤꯗ ꯏꯁꯤꯡꯗ ꯆꯣꯆꯣ ꯑꯗꯒꯤ ꯑꯃꯨꯛ ꯃꯣꯏꯅ ꯍꯥꯏꯔꯤꯁꯦ ꯑꯃꯨꯛ ꯃꯩ ꯊꯥꯟꯕ ꯌꯥꯔꯣꯏ ꯁꯤꯅꯤ ꯑꯃꯨꯛ ꯍꯥꯏꯒꯠꯂꯛꯏꯁꯦ
ꯑꯥ
ꯁꯣꯟꯅ ꯏꯁꯤꯡ ꯀꯨꯝꯕꯒꯤ ꯃꯊꯥ ꯁꯗꯤ ꯑꯃꯨ ꯗꯥꯎꯟ ꯌꯥꯗ꯭ꯔꯁꯨ ꯊꯥꯕꯜꯁꯨ ꯐꯠꯇꯕ ꯑꯗꯨ ꯅꯨꯃꯤꯠꯁꯦ
ꯎꯝ
ꯄꯤꯛ ꯀꯩꯅꯣ ꯑꯍꯥꯟꯕꯒꯤ ꯆꯠꯈ꯭ꯔꯤꯕꯅꯤꯁꯤꯅ ꯑꯃꯨꯛ ꯑꯩꯈꯣꯏꯒꯤ ꯂꯥꯏꯇꯔꯗ ꯃꯩꯈꯦꯜ ꯑꯍꯨꯝ ꯂꯩꯗꯥꯅꯦ ꯑꯗꯨꯗꯤ ꯌꯥꯝ ꯀꯟꯅ ꯉꯥꯟꯗꯦꯗꯅ
ꯑꯥ ꯑꯥ ꯑꯥ
ꯑꯗꯨꯅꯠꯇꯦ ꯇꯦꯠ ꯌꯦꯡꯉꯒ ꯂꯝꯕꯤꯗꯣ ꯄꯨꯔꯦ ꯃꯥꯅ ꯃꯥꯏ ꯃꯇꯨꯡ ꯏꯠꯅꯩ ꯑꯗꯨꯝ ꯃꯥꯅ ꯏꯁꯤꯡꯗ ꯇꯁꯤꯜꯂ ꯑꯩꯈꯣꯏꯁꯨ ꯑꯗꯨꯝ ꯇꯥꯕꯤ ꯆꯠꯂꯤꯁꯦ ꯑꯗꯨꯃꯥꯏꯅ ꯇꯧꯕꯅꯤꯗ ꯑꯗꯣ ꯐꯥꯔꯦ ꯐꯥꯔ ꯀꯥꯟꯗꯨꯗ ꯑꯗꯨꯝ
ꯇꯝꯅꯗꯦꯅꯦ ꯑꯍꯤꯡꯗꯨꯗ
ꯑꯦ ꯀ ꯊꯦꯡꯅꯕ ꯌꯥꯎꯏꯅꯦ ꯆꯤꯡ ꯍꯦꯛ ꯑꯩꯈꯣꯏꯗꯨꯗ ꯄꯨꯡ ꯑꯍꯨꯝꯁꯦ ꯑꯩꯈꯣꯏ ꯄꯨꯡ ꯑꯍꯨꯝꯁꯦ ꯑꯗꯨꯝ ꯍꯥꯏꯅꯩꯗꯅ
ꯑꯥ
ꯄꯨꯡ ꯑꯍꯨꯝ ꯅꯣꯡꯉꯥꯜꯂꯛꯄꯒꯤ ꯑꯗꯩ ꯑꯍꯤꯡ ꯂꯣꯏꯔꯛꯄꯒꯤ ꯃꯃꯩꯒ ꯍꯥꯏꯅꯤꯗꯅ ꯄꯨꯡ ꯑꯍꯨꯝ ꯃꯔꯤ ꯁ꯭ꯋꯥꯏꯁꯦ
ꯑꯗꯨꯗ ꯊꯦꯡꯅꯕ ꯌꯥꯎꯋꯕ ꯏꯃꯥꯟꯅꯕ ꯃꯣꯏꯅ ꯍꯥꯏꯗꯣꯛꯅꯔꯛꯇꯕ ꯍ ꯍꯥꯏ ꯑꯗꯨꯅꯔꯒꯗꯤ ꯁꯂꯥꯥꯛ ꯁꯥꯟꯅꯗꯣꯏꯕ ꯍꯥꯏꯗꯤ ꯎꯃꯪ ꯀꯩꯅꯣꯗꯨꯗ ꯆꯤꯡꯗ ꯆꯦꯟꯅꯈ꯭ꯔꯒꯗꯤ ꯐꯛ ꯇꯥꯗꯣꯏꯗꯨ ꯍꯥꯏꯗꯣꯛꯅꯗꯕꯅꯦꯕ ꯊꯦꯡꯅꯕ ꯌꯥꯎꯔꯦꯕ ꯏꯃꯥꯟꯅꯕ
ꯑꯗꯨ ꯍꯥꯏꯗꯣꯛꯅꯗꯕꯅꯦ ꯑꯥꯌꯧꯒ ꯍꯥꯏꯅꯔꯛꯑꯦꯕ ꯑꯗꯨꯁꯨ ꯀꯩꯅꯣ ꯇꯧ ꯍꯧꯖꯤꯛꯀꯤ ꯆꯤꯡ ꯍꯧꯖꯤꯛꯀꯤ ꯑꯩꯈꯣꯏ ꯏꯁꯂꯣꯞꯂꯦꯟꯒꯤ ꯆꯤꯡꯗꯨꯗꯤ ꯂꯥꯜꯂꯦ꯫ ꯃꯊꯪ ꯆꯤꯡ ꯂꯥꯜꯂꯦꯕ ꯑꯍꯨꯝꯁꯨꯨꯕꯒꯤ ꯆꯤꯡꯁꯤꯗꯅꯦꯕ ꯑꯗꯨꯝ ꯑꯍꯨꯝ ꯆꯤꯡꯕ ꯆꯤꯡ ꯁꯤꯡꯁꯤꯗ ꯑꯩꯈꯣꯏꯅ ꯀꯨꯝꯃꯛꯄꯁꯤꯗ ꯅꯥꯄꯤꯁꯦ ꯀꯩꯅꯣꯃꯨꯛꯇꯪ ꯑꯗꯨꯋꯥꯗꯤ ꯌꯥꯝ ꯐꯖꯩꯑꯕ ꯍꯥꯏꯗꯤ ꯈꯤꯇꯪ ꯑꯗꯥꯏ ꯀꯥꯟꯗꯗꯤ ꯃꯩ ꯊꯥꯜꯂꯦꯕ ꯑꯩꯈꯣꯏꯅ ꯑꯣ ꯀꯩꯅꯣꯒꯤ ꯑꯩꯈꯣꯏꯒꯤ ꯅꯥꯄꯤꯁꯤ ꯌꯥꯝ ꯀꯟꯅ ꯋꯥꯡꯗꯕꯒꯤ ꯈꯣꯡ ꯈꯤꯇꯪ ꯋꯥꯡꯉꯒ ꯂꯝꯕꯤꯒ ꯐꯖꯅ ꯂꯩꯕꯤꯗꯨꯅꯦꯕ ꯆꯠꯐꯝ ꯑꯗꯨ ꯃꯐꯝ ꯆꯠꯂꯤꯀꯥꯟꯗꯨꯗ ꯏꯃꯥꯟꯅꯕꯗꯣ ꯃꯣꯏꯅ ꯀꯩꯅꯣ ꯇꯧ ꯍꯥꯏꯗꯤ ꯈꯤꯇꯪ ꯂꯥꯞꯇꯅ ꯑꯉꯧꯕ ꯎꯕꯗꯣ ꯑꯗꯨ ꯇꯧꯔꯛꯄꯥꯗ ꯑꯗꯣ ꯃꯣꯏꯅ ꯑꯍꯥꯟꯕ ꯃꯣꯏꯅꯕꯨꯗꯤ ꯑꯉꯧꯕ ꯁꯨꯝ ꯀꯩꯅꯣ ꯇꯧ ꯃꯥꯟꯕ ꯑꯗꯨꯁꯨ ꯑꯅꯧꯕ ꯆꯦꯟꯕ ꯍꯥꯏꯞꯇꯁꯨ ꯁꯨꯝ ꯇꯧꯕ ꯍꯥꯏꯇꯥꯔꯦ ꯑꯗꯨꯃꯥꯏꯅ ꯇꯧꯋꯦ ꯍꯥꯏꯌꯣ ꯃꯣꯏꯅ꯫ ꯊꯦꯡꯅꯩ ꯑꯗꯨ ꯍꯥꯏꯗꯣꯛꯅꯗꯕ ꯍꯥꯏꯗꯣꯛꯅꯕꯅ ꯍꯥꯏꯗꯣꯛꯅꯒꯅꯣꯅ ꯑꯗꯨꯃꯥꯏꯅ ꯇꯧꯔ ꯆꯠꯄꯅꯤꯗ ꯑꯁ ꯑꯗꯨ ꯐꯥꯕꯩꯁꯨ ꯕꯥꯞ ꯐꯤꯂꯝꯅꯦ ꯑꯩꯈꯣꯏ ꯑꯩꯗꯤ ꯑꯩꯈꯣꯏ ꯕꯥꯞ ꯐꯨꯨꯔꯦ ꯂꯩꯔꯤꯅꯦ ꯑꯩꯈꯣꯏ ꯕꯥ ꯑꯩꯈꯣꯏ ꯕꯥ ꯆꯪꯉꯦ ꯃꯉꯥꯜ ꯍꯥꯏꯔꯦ ꯑꯁ ꯑꯩꯗꯤ ꯅꯞꯄꯦꯁꯤꯅꯦ ꯑꯗꯨꯝ ꯍꯥꯏ ꯚ ꯍꯥꯏꯔꯦ ꯑꯗꯩꯗꯤ
ꯀꯩꯅꯣ ꯀꯅꯥ ꯀꯅꯥ ꯍ ꯆꯦꯟꯕ ꯌꯥꯎꯏ ꯍꯥꯏꯀꯣ ꯑꯩꯈꯣꯏ ꯄꯋꯥꯔ ꯂꯤꯐꯇꯤꯡ ꯁꯥꯟꯅꯃꯤꯟꯅꯔꯝꯕ ꯏꯃꯥꯟꯅꯕ ꯑꯅꯤ ꯌꯥꯎꯋꯕ ꯑꯩꯈꯣꯏꯗꯒ ꯆꯥꯛ ꯆꯥ ꯑꯗꯨꯝ ꯑꯩꯈꯣꯏ ꯕꯥꯏꯅ ꯈ ꯑꯩꯈꯣꯏ ꯕꯥꯏꯔꯒ ꯐꯖꯅ ꯋꯥꯊꯤ ꯉꯥꯡꯅꯕ ꯑꯃ ꯑꯅꯤ ꯌꯥꯎꯋꯦꯕ ꯇ꯭ꯔꯥꯏꯕꯦꯜ ꯃꯆꯥ ꯑꯃꯒ ꯃꯩꯇꯩ ꯃꯆꯥ ꯑꯃꯒ ꯑꯃꯅ ꯄ꯭ꯔꯦꯝꯀꯥꯟꯇ ꯀꯧꯋꯦ ꯑꯃꯅ ꯇꯝꯆꯔꯤ ꯀꯧꯋꯦ ꯃꯕꯥꯅꯤ ꯃꯕꯥꯅꯤ ꯍꯪꯉꯦ ꯑꯩꯈꯣꯏꯕꯥꯅ ꯇꯞꯁꯤꯔ ꯌꯥꯎꯕ꯭ꯔꯥ ꯌꯥꯎꯋꯦ ꯍꯥꯏꯀꯣ ꯄ꯭ꯔꯦꯝꯀꯥꯟꯇꯗꯤ ꯌꯥꯎꯋꯦ ꯎꯝ ꯅꯣꯏ ꯁꯨꯔꯗꯤ ꯌꯥꯔꯦ ꯍꯥꯏꯊꯣꯛꯈꯤꯕ ꯍꯥꯏꯇꯥꯔꯦꯈꯣꯏ ꯕꯥꯁꯦ ꯃꯌꯥꯝꯁꯤꯒ ꯌꯦꯡꯅꯔ ꯂꯩꯍꯧꯕ ꯍꯥꯏꯇꯥꯔꯦ꯫
ꯅꯣꯏꯖꯨ ꯅꯣꯏ ꯁꯨꯔꯗꯤ ꯌꯥꯔꯦꯅ ꯉꯥꯡꯉꯝꯗꯕꯤꯗ ꯅꯣꯏ ꯁꯨꯔꯗꯤ ꯌꯥꯔꯦ ꯍꯥꯏꯔꯩꯔꯕ?
ꯍꯣꯏ ꯅꯣꯏ ꯁꯨꯔꯗꯤ ꯌꯥꯔꯦ ꯊꯣꯛꯈꯤꯕ ꯍꯥꯏꯇꯥꯔꯦ ꯃꯌꯥꯝꯖ ꯉꯛꯑ ꯌꯦꯡ ꯂꯩꯅꯍꯧꯔꯦ ꯑꯈꯣꯏ ꯕꯥꯖꯦ ꯫
ꯃꯥꯁꯨ ꯈꯪꯉꯤꯅꯤꯅꯦ ꯏꯟꯈꯠꯂꯛꯄꯗ ꯅꯨꯄꯥ ꯃꯆꯥꯁꯤꯡꯁꯤꯅ ꯍꯥꯏꯗꯤ ꯀꯣ ꯏ ꯈꯦꯒꯠꯂꯛꯄꯅꯤꯅ ꯁꯨꯝ ꯂꯥꯏꯐꯀꯤ ꯑꯦꯛꯁꯄꯤꯔꯦꯟꯁ ꯑꯃ ꯑꯣꯏꯅ ꯁꯨꯝ ꯆꯦꯜꯂꯨꯕꯅꯦꯖꯦ ꯍꯣꯏ ꯊꯃꯣꯏ ꯆꯥꯎ ꯁꯣꯛꯅ ꯍꯥꯏꯗꯤ ꯃꯤ ꯃꯥꯡꯗ ꯉꯥꯡꯕ ꯈꯣꯠꯄꯗꯨ ꯅꯨꯡꯉꯥꯏꯇꯦꯗꯅ꯫
ꯍꯣꯏ ꯍꯣꯏ
ꯑꯗꯨꯒꯤꯗꯨ ꯑꯣꯏꯔꯝꯕ ꯌꯥꯏ꯫
ꯍꯥꯏꯗꯤ ꯃꯤ ꯌꯥꯝ ꯃꯤꯗꯨ ꯌꯥꯝꯃꯛꯄꯅꯤꯅ ꯃꯔꯝꯗꯣ ꯀꯩꯁꯨ ꯑꯆꯝꯕꯗꯤ ꯑꯣꯏꯔꯝꯃꯔꯣꯏꯗꯅ꯫ ꯑꯗꯨ ꯑꯃꯨꯛ ꯑꯥ ꯀꯩꯅꯣ ꯇꯧꯔꯤꯅꯤꯅ ꯁꯦꯟꯅꯔꯤꯅꯦꯅ ꯆꯦꯛꯁꯤꯜꯂꯤꯅꯤꯅ ꯅ ꯑꯃꯨꯛ ꯐꯨꯁꯤꯜꯂꯒꯗꯤ ꯄꯣꯠꯇꯣ ꯑꯃꯛꯅ ꯐꯔꯛꯇꯥꯗꯣꯏꯕ ꯑꯩꯈꯣꯏꯕꯥꯁꯨ ꯈꯪꯉꯤꯕ ꯑꯗꯨꯅ ꯃꯥ ꯃꯥ ꯑꯗꯨꯃꯥꯏꯅꯥ ꯇꯧꯔꯊ ꯊꯣꯛꯈ꯭ꯔꯦ ꯑꯗꯨꯝ ꯑꯗꯨꯒ ꯆꯪꯕꯒꯤꯗꯨꯗ ꯑꯩꯈꯣꯏ ꯃꯥꯁꯦ ꯑꯩꯁꯦ ꯑꯍꯥꯟꯕꯗ ꯈꯪꯗꯕ ꯖꯥꯠꯅꯤꯗ
ꯑꯥ
ꯀꯩꯅꯣꯁꯤꯅ ꯐꯣꯟꯗꯤ ꯇꯧꯔꯛꯑꯕ ꯃꯤꯗꯣ ꯃꯁꯤꯡ ꯊꯤꯔꯛꯄ ꯀꯥꯟꯗ ꯑꯩꯁꯨ ꯂꯩꯇꯦꯅ ꯍꯥꯏꯕꯗꯨꯗ ꯑꯩꯈꯣꯏ ꯑꯩꯈꯣꯏ ꯕꯥꯗ ꯐꯣꯟ ꯇꯧꯔꯛꯄꯁꯤꯗ ꯑꯩꯈꯣꯏ ꯕꯥꯗ ꯐꯣꯟ ꯇꯧꯔꯛꯏ ꯑꯦ ꯀꯩꯅꯣꯗꯣ ꯆꯦꯟꯈ꯭ꯔꯦꯅ ꯑꯗꯩꯗꯤ ꯃꯣꯏ ꯃꯣꯏ ꯀꯌꯥ ꯆꯦꯡꯒꯦꯅ ꯈꯔꯅꯣ ꯃꯤ ꯐꯣꯔꯇꯤ ꯁꯚꯦꯟ ꯑꯦ ꯑꯗꯨꯗꯤ ꯌꯥꯝꯃꯤꯅꯦ ꯀꯃꯥꯏꯅ ꯇꯧꯔꯤꯖꯥꯅꯣ ꯍꯥꯏꯔ ꯀꯥꯟꯗ ꯑꯩꯈꯣꯏ ꯃꯥꯁꯤꯗ ꯍꯥꯏꯕ ꯀꯥꯟꯁꯤꯗ ꯑꯩꯈꯣꯏ ꯃꯥꯖꯤꯖꯨ ꯍꯦꯛꯇ ꯄꯥꯈꯠꯈ꯭ꯔꯦꯕ ꯍꯥꯟꯅꯁꯨ ꯁꯨꯇꯧ ꯇꯧꯔꯛꯇꯕꯅꯤ ꯕꯣꯔꯗꯤꯡꯗ ꯑꯗꯨꯝ ꯀꯨꯏꯅ ꯂꯩꯔꯛꯑꯒ ꯆꯦꯟꯕꯗꯣ ꯆꯦꯜꯂꯝꯃꯣꯏ ꯈꯣꯠꯂꯣꯏꯅ ꯊꯥꯖꯗꯕ ꯃꯥꯁꯨ꯫ ꯈꯣꯏ ꯕꯥꯁꯨ ꯊꯥꯖꯗꯕ ꯑꯗꯨꯗ ꯀꯩꯅꯣ ꯇꯧꯔꯀꯥꯟꯗ ꯑꯩꯈꯣꯏꯖꯦ ꯑ ꯅꯨꯡꯊꯤꯟ ꯅꯨꯡꯊꯤꯟ ꯀꯩꯅꯣ ꯇꯧꯅꯤ ꯉꯁꯤ ꯆꯦꯜꯂꯦꯅ ꯉꯁꯤ ꯆꯦꯜꯂꯀꯥꯟꯗ ꯑꯌꯨꯛꯁꯦ ꯑꯥꯗ ꯑꯗꯨꯝ ꯂꯩꯔꯦ ꯑꯗꯨꯒ ꯅꯨꯡꯗꯥꯡ ꯋꯥꯏꯔꯝ ꯑꯋꯥꯏꯗꯅꯦꯕ ꯅꯨꯡꯊꯤꯟ ꯋꯥꯏ ꯈꯤꯇꯪ ꯇꯥꯔꯛꯄ ꯄꯦꯔꯦꯟꯁ ꯄꯨꯂꯞ ꯌꯎꯁꯤꯟꯅꯛꯄꯒꯤ ꯃꯇꯥꯡꯗꯨꯗ ꯑꯥꯏ ꯑꯦꯁ ꯇꯤ ꯚꯤꯗ ꯀꯩꯅꯣꯝ ꯂꯥꯛꯄꯅꯦꯕ
ꯑꯥ
ꯑꯥꯏ ꯑꯦꯁ ꯇꯤ ꯚꯤ ꯂꯥꯛꯄꯁꯤꯗ ꯄꯥꯎ ꯂꯧꯔꯤꯀꯥꯟꯗ ꯂꯤꯁꯁꯦ ꯊꯣꯛꯂꯛꯄ ꯀꯥꯟꯗ ꯑꯩꯒꯤ ꯃꯤꯡꯁꯦ ꯌꯥꯎꯔꯛꯇ꯭ꯔꯕ ꯑꯗ ꯑꯩꯈꯣꯏ ꯕꯥꯅ ꯐꯔꯦꯗ ꯆꯦꯟꯕ ꯌꯥꯎꯔꯁꯨ ꯃꯤꯡ ꯂꯤꯁ ꯌꯥꯎꯗ꯭ꯔꯤꯁꯤꯅꯦ ꯈꯜꯂꯤꯂꯦꯈꯣꯏ ꯑꯩꯈꯣꯏ ꯃꯥꯅ ꯄꯕꯠ ꯆꯦꯟꯖꯜꯂꯒ ꯑꯩ ꯆꯥꯗꫭ ꯌꯥꯎꯗꯦꯅ ꯍꯥꯞꯍꯜꯂꯤꯑꯦ ꯂꯤꯁꯇꯨ ꯑꯃꯨꯛ ꯑꯩ ꯑꯩ ꯃꯤꯡꯗꯨ ꯑꯃ ꯍꯥꯞꯍꯜꯂꯤ ꯑꯩꯈꯣꯏ ꯕꯥ ꯍꯞꯇꯔꯁꯨ ꯌꯥꯕꯣꯅ ꯑꯗꯨ ꯑꯃꯨꯛ ꯑꯥꯏ ꯑꯦꯁ ꯇꯤ ꯚꯤ ꯂꯥꯛꯄꯗꯨꯗ ꯑꯃꯨꯛ ꯑꯩꯈꯣꯏ ꯃꯥꯁꯦ ꯑꯃꯨꯛ ꯅꯥꯀꯟꯅ ꯂꯦꯞ ꯌꯥꯎ ꯂꯩꯔꯝꯕꯅꯦꯃꯦ
ꯑꯣ ꯃꯆꯥ ꯃꯥꯡꯈ꯭ꯔꯦ ꯍꯥꯏꯕꯗꯨꯗ ꯃꯆꯥ ꯃꯥꯡꯈ꯭ꯔꯦ ꯍꯥꯏꯕꯗꯨꯗ ꯅꯥꯀꯟꯗꯒ ꯑꯋꯥꯕ ꯐꯣꯡꯗꯣꯛꯄꯒꯤ ꯑꯣꯏꯅ ꯅꯣꯏ ꯃꯥꯁꯦ ꯅꯥꯀꯟꯗ ꯂꯦꯞ ꯂꯩꯔꯝꯕꯤꯅꯦꯕꯥ
ꯍꯣꯏ ꯑꯩꯈꯣꯏ ꯑꯩꯈꫭꯏ ꯕꯥꯅ ꯍꯔꯛꯑꯥ ꯏꯕꯨꯡꯉꯣꯅꯪ ꯅꯪꯒꯤ ꯍꯥꯛꯇꯛꯇꯒꯤ ꯅꯃꯥ ꯍꯣꯏ ꯄꯥꯎ ꯌꯥꯎꯕ ꯐꯪꯉꯕꯅꯦ ꯀꯩꯗꯧꯔꯒꯦ ꯑꯩ ꯇꯤꯚꯤ ꯂꯥꯛꯄꯩꯗꯣ ꯃꯥꯅ ꯈꯔ ꯂꯦꯞꯂꯦ ꯍꯥꯏꯅ ꯀꯧꯊꯣꯛꯄꯁꯨ ꯌꯥꯗꯦ ꯃꯥ ꯑꯗꯨꯝ ꯂꯦꯞꯄꯤꯔꯝꯃꯤꯑꯦ ꯑꯩ ꯑꯩ ꯀꯣꯟꯅꯤꯡꯉꯀꯥꯟꯗ ꯌꯥꯎꯔꯛꯑꯦ ꯑꯩꯈꯣꯏ ꯃꯥ ꯅꯥꯀꯟꯗ ꯂꯦꯞ ꯂꯩꯔꯝꯃꯦ
ꯑꯣ
ꯑꯗꯨ ꯄꯨꯔꯥ ꯀꯩꯅꯣꯅꯦ ꯑꯗꯨ ꯆꯪꯉꯀꯥꯟꯗ ꯉꯁꯥꯏ ꯑꯩꯈꯣꯏ ꯁꯥꯏꯅ ꯍꯥ
ꯖꯥꯠ ꯖꯥꯠꯅꯦꯕ ꯄꯨꯟꯁꯤꯁꯦ
ꯍꯣꯏ ꯑꯗꯨꯗꯤ ꯌꯥꯝ ꯏꯀꯥꯏꯕꯁꯦ ꯍꯧꯖꯤꯛꯀꯤꯗꯨ ꯑꯝꯇ ꯌꯧꯗ꯭ꯔꯤꯕ ꯉꯁꯥꯏꯒꯤ ꯑꯩꯅ ꯆꯤꯊꯤ ꯑꯃ ꯄꯤꯔꯝꯃꯤꯗꯅ ꯑꯗꯣ ꯑꯃꯨꯛ ꯆꯪꯍꯜꯂꯦꯕ ꯑꯩꯈꯣꯏꯁꯦ
ꯑꯣ ꯅꯪ ꯅꯪ ꯑꯃꯨꯛ ꯍꯜꯂꯛꯇꯕ ꯌꯥꯏ ꯅꯪ ꯑꯃꯨꯛ ꯍꯜꯂꯛꯇꯕ ꯌꯥꯏ ꯑꯁꯤ ꯆꯦꯟꯊꯣꯛꯄꯤꯁꯤ ꯅꯥ ꯑꯔꯣꯏ ꯑꯥ ꯑꯗꯣ ꯅꯨꯄꯤꯈꯩꯗꯨꯅꯅꯦ ꯅꯣꯏ ꯆꯤꯊꯤ ꯏꯕꯗꯣ ꯆꯤꯊꯤ ꯏ ꯔꯥ ꯄꯤꯔꯝꯃꯤꯗꯅꯀꯣ ꯑꯗ ꯁꯤꯗꯤ ꯃꯥꯡꯈ꯭ꯔꯦꯗꯤ ꯅꯤꯝꯐꯨ ꯅꯤꯝꯐꯨ ꯁꯣꯟꯅꯔꯛꯑꯕꯅꯦꯕꯀꯣ ꯂꯩꯔꯝꯗ꯭ꯔꯦ ꯈꯣꯠꯂꯝꯗꯦ ꯍꯥꯏꯕꯁꯦ ꯑꯗꯨ ꯅꯨꯄꯤꯈꯩꯗꯨꯅ ꯍꯥꯏꯗꯤ ꯃꯣꯏꯗ ꯆꯦꯟꯕꯒꯤ ꯆꯤꯊꯤ ꯄꯤꯔꯝꯃꯤ ꯀꯥꯏꯅꯒ ꯂꯩꯔꯤꯕ ꯋꯥꯔꯗꯦꯟ ꯅꯠꯇ꯭ꯔꯒ ꯑꯣꯖꯥꯁꯤꯡꯗꯨꯗ ꯎꯠꯂꯒ ꯄꯤꯔꯝꯖꯥꯠꯂꯑꯣ
ꯑ ꯄꯤꯗꯦ ꯑꯗꯨꯗꯤ ꯑꯗꯨꯗꯤ ꯈꯪꯗꯦꯕ ꯍꯥꯏꯗꯤ ꯏꯃꯥꯟꯅꯕꯗꯨꯅ ꯄꯤꯔꯝꯕꯅꯤꯗꯅ ꯃꯥ ꯑꯗꯨꯝ ꯇꯞꯅ ꯑꯗꯨꯝ ꯇꯧꯔꯒ ꯄꯤꯕꯅꯤꯗ ꯃꯤ ꯈꯨꯗꯤꯡꯒꯤ ꯄꯤꯔꯝ ꯄꯤꯔꯝ ꯃꯃꯤꯡ ꯄꯥꯊꯣꯛ ꯄꯥꯊꯣꯛ ꯌꯦꯜꯂꯤꯑ ꯃꯥꯅ ꯑꯗꯨꯅꯦ ꯍꯦꯛ ꯆꯪ ꯀꯄꯒ ꯍꯥꯏꯔꯦ ꯅꯪꯕꯨ ꯂꯥꯛꯑꯔꯣꯏꯗꯔꯅꯦ ꯍꯥꯏ ꯑꯩ ꯀꯗꯥ ꯈꯪꯅꯤꯒꯦ ꯆꯦꯟꯕꯗꯨꯗꯤ ꯇꯥꯟꯊꯣꯛꯅꯕꯅꯤ ꯁꯤꯗꯗꯤ ꯆꯦꯜꯂꯒ ꯅꯨꯡꯉꯥꯏꯅ ꯑꯥ ꯆꯩꯕ ꯌꯥꯔꯣꯏꯅ ꯇꯧꯔ ꯊꯥꯖꯤꯜꯂꯤ ꯀꯅꯥ ꯀꯅꯥꯅ ꯆꯩꯕ ꯌꯥꯔꯣꯏꯒ ꯑꯁ ꯀꯩꯅꯣꯒꯗꯨ ꯄꯦꯔꯦꯟꯁ ꯃꯤꯇꯤꯡꯒ ꯇꯧꯔꯀꯥꯟꯗ ꯁꯤꯒꯤ ꯃꯇꯥꯡꯗꯒꯤ ꯑꯉꯥꯡꯅ ꯐꯨꯔꯛꯑꯒꯗꯤ ꯃꯊꯪꯗꯤ ꯑꯣꯖꯥꯈꯩꯗꯣ ꯀꯦꯁ ꯀꯦꯁ ꯊꯥꯡꯔꯛꯀꯅꯤ ꯀꯥꯏ ꯀꯧꯏ ꯄꯨꯔꯥ ꯆꯥꯎꯋꯤꯅꯦ ꯑꯩꯈꯣꯏꯁꯦ ꯇꯤ ꯂꯨꯅꯒ ꯇꯧꯔ ꯊꯥꯖꯤꯟꯕ ꯍꯥꯏꯇꯥꯔꯦ ꯉꯞꯄ ꯍꯥꯏꯇꯥꯔꯦ
ꯎꯝ ꯀꯗ ꯄꯦꯔꯦꯟꯁ ꯃꯤꯇꯤꯡ ꯂꯥꯛꯈꯔꯦ
ꯑꯥ ꯀꯝ ꯆꯩ ꯌꯥꯗꯕꯤꯅꯤꯈꯣꯏꯁꯦ
ꯅꯣꯡꯣꯏꯖ ꯄꯨꯔꯥ ꯒꯔ꯭ꯦꯠ ꯅꯤꯅꯦ ꯑꯣꯏꯍꯟ ꯒ꯭ꯔꯤꯖꯥ
ꯍꯣꯏ ꯍꯣꯏ
ꯑꯗꯨꯒꯤ ꯃꯈꯥ ꯇꯥꯕꯗꯤ ꯑꯣꯖꯥꯁꯤꯡꯅ ꯅꯣꯏꯗ ꯉꯥꯡꯕ ꯈꯣꯠꯄ ꯀꯔꯤꯝ ꯇꯧꯈꯤꯗ꯭ꯔꯦ
ꯑꯦ ꯉꯥꯡꯕꯒꯁꯦ ꯌꯥꯝ ꯁꯥꯎꯅꯤꯡꯉꯁꯨꯅꯦ ꯑꯁ ꯅꯣꯏꯁꯦ ꯀꯩꯅꯣ ꯉꯥꯡꯕꯁꯨ ꯌꯥꯗꯒꯨꯝ ꯇꯧ ꯅꯣꯏꯕꯨ ꯈꯤꯇꯪ ꯒ꯭ꯌꯥꯟ ꯇꯥꯎꯒ ꯍꯥꯏꯔꯒ ꯃꯊꯃꯣꯏꯒ ꯄꯔꯣꯛ ꯄꯔꯣꯛ ꯆꯥꯛꯄꯤꯗꯨꯅꯦ ꯇꯧꯔꯤꯁꯦ ꯃꯊꯪꯗꯩꯗꯤ
ꯑꯣ
ꯑꯗꯨꯗ ꯑꯩꯈꯣꯏꯁꯨ ꯌꯥꯝ ꯀꯟꯅ ꯇꯧꯕꯤꯗꯦ ꯍꯥꯏꯗꯤ ꯑꯩꯈꯣꯏꯁꯨ ꯃꯔꯛ ꯃꯔꯝꯗꯨ ꯌꯥꯝ ꯆꯥꯅ ꯆꯦꯟꯕ ꯅꯠꯇꯕꯅꯤꯅꯅꯦ ꯍꯣꯏ ꯈꯔꯕꯨꯗꯤ ꯃꯔꯝꯕꯨꯗꯤ ꯆꯥꯏ ꯑꯗꯨꯑꯣꯏꯁꯨ ꯑꯗꯨꯒꯤ ꯃꯔꯝꯗꯨꯗ ꯆꯨꯝꯃꯦ ꯍꯥꯏꯕ ꯅꯠꯇꯕꯅꯤꯅ ꯑꯩꯈꯣꯏꯁꯨ ꯏꯀꯥꯏꯔꯦꯕ ꯑꯗꯨꯅ ꯌꯥꯝ ꯀꯟꯅ ꯉꯥꯎꯁꯅ ꯈꯣꯠꯆꯕꯗꯤ ꯇꯧꯗ꯭ꯔꯦ ꯑꯗꯨꯝ
ꯅꯣꯏ ꯆꯦꯜꯂꯨꯏꯁꯦ ꯀꯔꯤ ꯃꯔꯝꯒꯤꯅꯣ ꯑꯁꯦꯡꯕꯗꯤ ꯅꯣꯏ ꯅꯣꯏ ꯅꯍ ꯅꯣꯏ ꯅꯤꯐꯨ ꯇꯔꯦꯠ ꯑꯩꯈꯣꯏꯁꯦ ꯁꯤꯗꯩ ꯊꯣꯛꯑꯟꯁꯤꯒ ꯀ ꯍꯥꯏꯗꯅ ꯆꯦꯟꯅꯔꯛꯏꯁꯦ ꯀꯔꯤ ꯇꯧꯒꯗꯣꯏꯅꯣꯕ
ꯆꯦꯜꯂꯤ ꯃꯔꯝꯁꯦ ꯑꯩꯁꯤꯗꯤ ꯁꯨꯡꯈꯪꯕꯨ ꯈꯪꯗ꯭ꯔꯦꯕ ꯑꯩꯈꯣꯏ ꯕꯥꯅꯁꯨ ꯍꯪꯉꯦ ꯅꯪ ꯆꯦꯜꯂꯤ ꯃꯔꯝꯗꯤ ꯈꯪꯕ꯭ꯔꯥ ꯍꯥꯏꯌꯦ ꯈꯪꯗꯦ ꯑꯩꯅ ꯈꯪꯉꯕꯅꯤ ꯅꯪ ꯀꯔꯤꯝ ꯈꯪꯗꯦꯕ ꯌꯥꯎꯔꯝꯃꯅꯤꯁꯦ ꯍꯥꯏꯔꯛꯑꯦ ꯑꯩꯈꯣꯏ ꯕꯥꯅ ꯑ ꯆꯦꯜꯂꯤ ꯃꯔꯝꯁꯦ ꯁꯨ ꯅꯠꯇꯦꯕ ꯍꯥꯏꯗꯤ ꯀꯩꯅꯣꯗ ꯂꯩꯔꯤꯕ ꯄ꯭ꯔꯤꯟꯁꯤꯄꯥꯜ ꯀꯩꯀꯥꯗ ꯑꯩꯈꯣꯏꯗꯣ ꯐꯦꯟ ꯍꯥꯞ ꯍꯥꯄꯤꯌꯨ ꯈꯣꯠꯄꯤꯌꯣꯅ ꯍꯥꯏꯕꯅꯦꯕ ꯑꯗꯨꯗꯣ ꯍꯥꯞꯀꯦ ꯍꯥꯞꯀꯦ ꯁꯨꯛꯍꯥꯞ ꯍꯥꯞꯇꯕꯤꯗ